ꯍꯜꯂꯣ ꯑꯣ ꯑꯣ ꯇꯥꯔꯦ ꯇꯥꯔꯦ
ꯑꯁ ꯗꯥꯎ ꯗꯤ ꯌꯥꯏꯍꯦ
ꯍꯥ
ꯗꯥꯎꯗꯤ ꯌꯥꯏꯗ
ꯑꯧ ꯌꯥꯕꯅꯤ ꯅꯪ ꯅꯪ ꯕ꯭ꯔꯥꯖꯤꯜ ꯅꯪ ꯀꯣꯜ ꯇꯧꯕ ꯐꯪꯗ꯭ꯔꯦꯅꯦ ꯊꯕꯛ ꯌꯥꯝ ꯆꯤꯟꯕꯔꯣ
ꯀꯗꯥꯏꯗꯅꯣ ꯊꯕꯛꯅꯤ ꯏꯀꯣꯝ ꯀꯣꯝꯃꯤꯗꯥ ꯇꯧꯐꯝ ꯈꯪꯗꯦ ꯅꯪꯅ ꯐꯝ ꯐꯃꯨꯡꯗ ꯑꯗꯨꯝ ꯇꯥ ꯂꯩꯔꯦ
ꯑꯣ ꯇꯥꯎ ꯇꯥꯎ ꯐꯥꯃꯨꯡꯗ ꯇꯕꯅꯥ ꯍꯦꯟꯅꯥ ꯅꯨꯡꯉꯥꯏꯕꯅꯤ
ꯀꯩꯗꯧꯔꯤꯒꯦ ꯅꯪꯗꯤ
ꯑꯁ ꯑꯩꯁꯨ ꯑꯗꯨꯝ ꯐꯃꯨꯡꯗ ꯇꯥꯔꯦꯗ
ꯑꯁ ꯊꯨꯅ ꯇꯥꯏꯍꯦ
ꯎꯝ ꯆꯥꯛ ꯏꯟꯖꯥꯡꯗꯤ ꯊꯣꯡꯉꯥꯕꯣ
ꯑꯁ ꯆꯥꯛꯇꯤ ꯑꯩꯅ ꯊꯣꯡꯕꯤꯈ꯭ꯔꯕꯅꯦ ꯍꯤꯟꯖꯥꯡꯗꯤ ꯑꯩꯈꯣꯏ ꯏꯃꯥꯅ ꯊꯣꯡꯖꯅꯤ
ꯎꯝ ꯏꯟꯖꯥꯡ ꯍꯥꯎꯔꯗꯤ ꯅꯪ ꯊꯣꯡꯅꯤꯗ ꯈꯪꯉꯤꯗ ꯍꯥꯎꯗꯕꯩ ꯃꯥꯜꯂꯦꯗꯥ
ꯏꯟꯁꯥꯡ ꯊꯣꯡꯅꯤꯡꯉꯥꯏ ꯂꯩꯇꯗꯅ ꯆꯦꯜꯂꯤꯅꯤ ꯑꯌꯨꯛꯇ ꯐꯥꯎ ꯊꯣꯡꯅꯤꯡꯉꯥꯏ ꯈꯪꯗꯅꯥ ꯑꯁ
ꯎꯝ
ꯎꯝ ꯀꯩꯅꯣ ꯁꯧꯒꯔꯤ ꯒ ꯑꯂꯨ ꯊꯣꯝꯕꯤꯈ꯭ꯔꯕꯅꯦ
ꯑꯁ ꯁꯧꯒ꯭ꯔꯤꯒ ꯑꯂꯨꯒ ꯑꯂꯨꯒꯗꯤ ꯆꯝ ꯆꯥꯛ ꯑꯦ ꯀꯩ ꯍꯥꯏꯁꯤꯔ ꯍꯥꯎꯕꯅꯦꯍꯦ
ꯑꯥꯁ ꯇꯜꯂꯦꯗ ꯆꯥꯃꯟꯗꯅ
ꯄꯦꯜꯂꯦꯗ
ꯀꯩꯁꯨ ꯁꯧꯒ꯭ꯔꯤꯒ ꯑꯂꯨꯒꯗꯤ ꯆꯥꯕ ꯐꯪꯗ꯭ꯔꯦꯗ ꯍꯧꯖꯤꯛꯇꯤ
ꯍꯟꯗꯛ ꯇꯣꯏ- ꯇꯣꯏꯅ ꯆꯥꯕꯁꯦ ꯁꯧꯒ꯭ꯔꯤꯅꯦ ꯃꯥꯏꯔꯦꯟ ꯃꯅꯥ ꯑꯥꯁ ꯀꯅꯤꯅꯦ ꯑꯥꯁ
ꯃꯥꯏꯔꯦꯟ ꯃꯅꯥꯗꯤ ꯑꯩꯁ ꯈꯤꯔꯦ ꯂꯣꯏꯔꯦꯁ ꯑꯗꯨ ꯉꯥꯛꯇ ꯊꯣꯡꯕꯤꯌꯦꯕ
ꯍꯧꯖꯤꯛ ꯅꯨꯡꯊꯤꯟꯖꯨ ꯃꯥꯏꯔꯦꯟ ꯃꯅꯥ ꯀ ꯍꯦꯛꯔ ꯂꯩ ꯂꯩꯕꯅꯤ
ꯅꯣꯏ ꯏꯟꯖꯥꯡ ꯍꯥꯎꯔꯗꯤ ꯆꯥꯛ ꯀꯩꯅꯣ ꯄꯨꯔꯛꯀꯦꯅ
ꯑꯥꯁ ꯏꯟꯖꯥꯡ ꯍꯥꯎꯇꯦꯅꯦ ꯀꯩ ꯏꯟꯖꯥꯡ ꯑꯃꯨꯛ ꯊꯣꯡꯕ꯭ꯔꯣ ꯃꯥꯏꯔꯦꯜ ꯃꯅꯥ ꯅꯠꯇ꯭ꯔꯒꯅ ꯀꯩꯅꯣꯗꯤ ꯊꯣꯡꯉꯝꯃꯅꯤ ꯍꯥꯞ
ꯃꯥꯏꯔꯦꯟ ꯃꯅꯥ ꯊꯣꯡꯉꯥꯗꯤ ꯆꯦꯟꯖ ꯇꯧꯁꯦꯔꯣ ꯈꯣꯏꯗꯤ ꯆꯝꯊꯣꯡ ꯆꯝꯊꯣꯡ- ꯊꯣꯡꯅꯀꯅꯤ
ꯆꯝꯊꯣꯡꯁꯨ ꯈ꯭ꯔ ꯈ꯭ꯔꯗꯤ ꯍꯥꯎꯕꯅꯤꯗ ꯑꯥ ꯃꯣꯔꯣꯛ ꯃꯦꯠꯄꯒ ꯑꯗꯨꯝ ꯇꯧꯔꯗꯤꯀꯣ
ꯍꯪꯒꯥꯝ ꯆꯥꯅꯤꯡ ꯂꯛꯏꯅꯦ ꯍꯪꯒꯥꯝ ꯃꯇꯝ ꯅꯠꯇꯕ
ꯂꯩꯇꯕ ꯆꯥꯅꯤꯡ ꯂꯩꯅꯤꯡꯂꯩ
ꯌꯦꯟꯗꯦꯝꯁꯨ ꯑꯗꯨꯝ ꯍꯥꯎꯏꯗꯅ
ꯑꯥꯁ ꯁꯥ ꯆꯥꯅꯤꯡꯉꯦ ꯌꯦꯟꯗꯦꯝꯗꯨ ꯗꯥ ꯀꯥ ꯆꯥꯅꯤꯡꯗꯦ
ꯁꯥꯗꯤ ꯑꯗꯨꯝ ꯆꯥꯕ ꯐꯪꯉꯤꯗꯅꯥ ꯃꯔꯛ- ꯃꯔꯛꯇ ꯁꯥꯥꯖꯨ ꯅꯨꯡꯇꯤꯒꯤ ꯆꯥꯔꯗꯤ ꯍꯥꯎꯇꯝꯅꯦ
ꯍꯞꯇꯥ ꯑꯃꯗ ꯑꯃꯔ- ꯑꯅꯤꯔꯗꯤ ꯆꯥꯕ ꯌꯥꯏꯅ ꯑꯗꯨꯑꯣꯏꯔꯁꯨ ꯆꯥꯕꯗꯤ ꯐꯪꯗꯦ
ꯍꯌꯦꯡꯆꯥꯛ ꯀꯥꯏ ꯆꯠꯀꯅꯤ
ꯑꯩꯔꯣ ꯆꯠꯂꯣꯏꯗ ꯑꯗꯨꯝ ꯂꯩꯅꯤꯗ
ꯒ꯭ꯌꯥꯟ ꯇꯥꯗꯦ ꯍꯌꯦꯡꯁꯦ ꯂꯧ ꯀꯣꯏꯅꯤ ꯍꯥꯏꯕ ꯄꯥꯎ ꯇꯥꯏ
ꯅꯣꯏꯔꯣ
ꯂꯣꯏꯈ꯭ꯔꯦ ꯍꯥꯏꯕꯒꯨꯝ ꯇꯥꯏ ꯇꯥꯏꯖ-ꯇꯥꯏꯀꯣ
ꯂꯃꯨꯛ ꯈꯣꯏ ꯍꯌꯦꯡ ꯈꯣꯏꯔꯦꯅꯤ ꯍꯌꯦꯡ ꯈꯣꯏꯔꯒ ꯍꯪꯆꯤꯠ ꯍꯨꯜꯂꯅꯤ ꯊꯪꯖꯥꯗ
ꯅꯪꯗꯤ ꯌꯥꯝ ꯉꯜꯂꯤꯀꯣ ꯏꯁꯤꯡ ꯌꯥꯝꯕ ꯃꯥꯜꯂꯤꯅꯦ
ꯁꯤꯡꯕꯨꯗꯤ ꯑꯥ ꯂꯦꯝꯃꯤꯗ
ꯎꯝ ꯑꯈꯣꯏꯗꯗꯤ ꯏꯁꯤꯡ ꯀꯌꯥ ꯂꯩꯇ꯭ꯔꯦꯅꯦ ꯑꯗꯨꯒꯤ
ꯏꯁꯤꯡ ꯌꯥꯝꯃꯟ ꯌꯥꯝꯃꯟꯗꯅ ꯂꯧꯔꯤ ꯂꯧꯔꯤ ꯇꯠꯀꯦ ꯇꯧꯔꯕꯅꯤ
ꯅꯣꯏ ꯅꯣꯏꯗꯗꯤ ꯏꯁꯤꯡ ꯋꯥꯠꯂꯣꯏꯌꯦ ꯃꯊꯛꯇ ꯀꯩ ꯍꯥꯏꯁꯤꯔꯀꯥꯀꯦ ꯃꯅꯨꯡꯗ ꯗꯥꯝ ꯌꯥꯝꯕꯅꯦꯕ ꯗꯥꯝ ꯑꯅꯤ ꯑꯍꯨꯝꯔ ꯌꯥꯝ ꯆꯥꯎ ꯆꯥꯎꯅ ꯂꯩꯕꯅꯤꯕ ꯑꯗꯨ ꯂꯣꯏ ꯊꯥꯗꯔꯛꯀꯅꯤꯕ
ꯎꯝ ꯅꯣꯏꯗꯁꯨ ꯍꯧꯖꯤꯛꯅ ꯆꯪꯗꯕꯅꯦ ꯍꯧꯖꯤꯛ ꯆꯪꯉꯒ ꯂꯣꯛꯇꯨ ꯁꯦꯝꯗ꯭ꯔꯗꯤ
ꯅꯣꯡ ꯇꯥꯗꯕꯅꯤꯅ ꯏꯁꯤꯡꯁꯨ ꯂꯩꯇꯦꯅꯦ
ꯈꯔꯥꯗꯤ ꯆꯦꯜ ꯂꯝꯅꯤꯗ
ꯏꯁꯤꯡꯁꯨ ꯂꯩꯇ꯭ꯔꯦ ꯏꯁꯤꯡ ꯂꯩꯕꯕꯨ ꯈꯤꯇꯪ ꯈꯤꯇꯪ ꯈꯔ ꯈꯔ ꯂꯩꯕꯗꯣ ꯌꯥꯝꯅ ꯌꯥꯝꯅ ꯂꯩꯔꯗꯤ ꯑꯗꯨꯝ ꯐꯗꯧꯕ ꯌꯥꯝꯅꯁꯨ ꯂꯩꯇꯕ ꯐ꯭ꯔꯛ ꯐ꯭ꯔꯛ ꯇꯥꯕ ꯑꯗꯨꯏ ꯆꯪ ꯆꯪꯕ ꯌꯥꯗꯦꯕꯩ ꯀꯩꯅꯣ ꯈꯣꯏꯕ ꯌꯥꯗꯦ ꯍꯥꯏꯕ ꯈꯪꯗꯦꯅꯦ ꯍꯟꯗꯛꯃꯔꯛꯁꯤ ꯅꯣꯡ ꯆꯨꯅꯤꯡꯗꯕ ꯃꯥꯜꯂꯦ
ꯈꯪꯒꯁ ꯅꯣꯡꯅꯦ ꯄꯥꯝꯃꯤꯁꯦ ꯍꯧꯖꯤꯛ ꯀꯩꯁꯨ ꯄꯥꯝꯗꯦ ꯑꯩꯈꯣꯏꯗꯤ ꯌꯥ ꯑꯩꯈꯣꯏꯗꯤ ꯅꯣꯡꯗꯤ ꯌꯥꯔꯦꯗ
ꯑꯗꯨ ꯑꯣꯏꯔꯁꯨ ꯅꯣꯡ ꯅꯣꯡ ꯆꯨꯕꯅ ꯍꯦꯟꯅ ꯐꯕꯅꯤꯍꯦ ꯅꯣꯡꯒꯤ ꯏꯁꯤꯡꯒ ꯑꯥ ꯂꯣꯛꯀꯤ ꯏꯁꯤꯡꯒ ꯃꯥꯟꯅꯗꯕꯅꯦꯕ
ꯑꯁ ꯅꯪ ꯈꯪꯕ꯭ꯔꯣ
ꯑꯥꯎ
ꯃꯍꯥꯎ ꯈꯦꯅꯕ꯭ꯔꯣ
ꯃꯍꯥꯎ ꯈꯦꯅꯕꯅꯦ ꯃꯊꯛꯇ ꯇꯥꯕ ꯏꯁꯤꯡꯗꯨꯗꯤ ꯈꯔ ꯅꯥꯜꯂꯤꯗꯅ ꯍꯥ ꯍꯥ ꯑꯗꯨꯅ ꯍꯦꯟ ꯐꯕꯅꯤꯅꯦ
ꯑꯍꯥꯟꯕꯗꯤ ꯃꯣꯠꯂꯦꯍꯦ
ꯎꯝ ꯆꯨꯔꯛꯄꯗꯗꯤ ꯃꯣꯠꯄꯅꯦ ꯑꯗꯨꯝ ꯈꯔ ꯆꯨ ꯀꯨꯏꯅ ꯆꯨꯈ꯭ꯔꯗꯤ ꯑꯗꯨꯝ ꯁꯦꯡꯉꯛꯀꯅꯤꯗ
ꯈꯪꯗꯦ ꯒ꯭ꯌꯥꯟ ꯇꯗꯦꯗ
ꯒꯤ꯭ꯌꯥꯟ ꯇꯥꯎꯍꯦ
ꯇꯧꯐꯝꯁꯨ ꯈꯪꯗꯦ ꯍ
ꯅꯪꯗꯤ ꯅꯨꯄꯤ ꯊꯤꯒꯦ ꯊꯤꯒꯦ ꯍꯥꯏꯔꯒ ꯊꯤꯁꯨ ꯊꯤꯗꯦ
ꯅꯨꯄꯤ ꯊꯤꯌꯥꯕ꯭ꯔꯕ
ꯃꯣꯏ ꯈꯨꯟꯗ ꯊꯣꯛꯂꯛꯏꯉꯩꯗ ꯂꯧꯒ꯭ꯔꯣꯗꯅ
ꯀꯗꯥꯏꯗꯩꯅꯣ ꯅꯣꯏ ꯄꯤꯖꯒꯦ ꯍꯥꯏꯕ꯭ꯔꯣ
ꯅꯪ ꯄꯤꯖꯥꯒꯗꯝꯅꯤꯅꯦ
ꯏꯁ ꯍꯧꯖꯤꯛ ꯄꯨꯔꯥ ꯀꯩꯅꯣ ꯃꯊꯥ ꯁꯥꯔꯤꯀꯥꯟꯗ ꯅꯨꯄꯤ ꯊꯤꯔꯗꯤ ꯏꯃꯩ
ꯎꯝ ꯐꯖꯔꯅꯤ ꯂꯨꯍꯣꯡꯕꯒ ꯄ꯭ꯔꯣꯒ꯭ꯔꯥꯝꯒ ꯑꯝꯇ ꯇꯧꯒꯅꯨꯀꯣ ꯃꯤ ꯂꯥꯛꯑꯣꯏ
ꯖꯒꯣꯏ ꯁꯥ ꯂꯩꯔꯕꯅꯤ ꯐꯝꯃꯒ
ꯎꯝ ꯆꯥꯒꯗꯝꯅꯤ
ꯈꯪꯍꯟꯗ꯭ꯔꯦ
ꯎꯝ
ꯒ꯭ꯌꯥꯟ ꯇꯥꯇ꯭ꯔꯦ
ꯇꯥꯗ꯭ꯔꯤ ꯍꯟꯗꯛ ꯃꯔꯛꯁꯦ ꯀꯩꯅꯣꯝ ꯏꯇꯧ ꯇꯧꯋꯦ
ꯀꯩ ꯀꯩ ꯃꯊꯦꯜ ꯆꯥꯒꯦ
ꯌꯨꯛꯇ ꯑ ꯑꯂꯨꯗꯤ ꯑꯗꯨꯝ ꯌꯥꯎꯔꯦꯗ ꯈꯥꯃꯦꯟ ꯑ ꯈꯥꯃꯦꯟ ꯑꯈꯥꯕꯗꯣ
ꯎꯝ
ꯑꯗꯨꯒ
ꯈꯥꯃꯦꯟ ꯑꯈꯥꯕꯁꯨ ꯍꯥꯎꯗꯤ ꯍꯥꯎꯕꯅꯤ
ꯎꯝ
ꯆꯥꯕ ꯀꯥꯡꯍꯧꯁꯨ ꯍꯥꯎꯕꯅꯦ ꯑꯗꯨꯝ
ꯑꯥ ꯍꯧꯖꯤꯛ ꯑꯁ ꯎꯝ ꯕꯦꯂꯦꯟꯗ꯭ꯔꯤꯗꯣ ꯕ꯭ꯂꯦꯟꯗ꯭ꯔꯤ ꯑꯗꯨꯝ ꯀꯧꯅꯩꯩꯌꯦꯅ
ꯎꯝ
ꯑꯗꯨꯁꯨ ꯍꯥꯎꯕꯅꯤꯅꯦ
ꯑꯁ ꯇꯜꯂꯦꯗꯨꯗꯤ ꯅꯥꯟꯃꯟꯗꯅ
ꯑꯁ ꯅꯥꯜꯂꯖꯨ ꯑꯁ ꯍꯥꯎꯋꯤꯅꯦ ꯈꯔ ꯁꯥꯍꯜꯂꯒꯦꯒ꯭ꯌꯣ ꯑꯁ ꯃꯣꯔꯣꯛꯀ ꯑꯩꯏꯁ
ꯃꯤꯒꯤ ꯀꯩꯅꯣꯝ ꯃꯥꯜꯂꯦ ꯃꯟ ꯅꯞ ꯃꯥꯜꯂꯦ ꯃꯅꯞ ꯃꯥꯜꯂꯦ ꯅꯥꯟꯃꯟꯗꯅ ꯑꯩꯏꯁ ꯐꯖꯩꯅꯦ ꯑꯩꯗꯤ
ꯎꯝ ꯄꯥꯟꯁꯨ ꯆꯥꯕ ꯀꯨꯏꯗ꯭ꯔꯦꯅꯦ ꯑꯦ ꯆꯥꯕ ꯐꯪꯗ꯭ꯔꯤꯅꯦ ꯄꯥꯟꯗꯣ
ꯎꯝ
ꯄꯥꯟꯒꯤ ꯀꯩ ꯍꯥꯏꯁꯤꯔꯥ ꯑꯃ ꯊꯣꯛꯂꯛꯄꯗꯣ ꯌꯥꯝ ꯅꯥꯟꯕꯗꯣ ꯑꯗꯨ ꯑꯣꯏꯔꯁꯨ ꯑꯗꯨꯁꯨ
ꯎꯝ
ꯃꯥꯒꯤ ꯑꯅꯧꯕ ꯍꯧꯔꯛꯄꯗꯣ
ꯐꯪꯕꯨ ꯐꯪꯒꯗ꯭ꯔꯥ ꯈꯪꯗꯦ
ꯎꯍꯝ
ꯍ ꯍ ꯍ ꯍ ꯅꯣꯏ ꯍꯧꯖꯤꯛ ꯅꯣꯏ ꯀꯩꯀꯩ ꯇꯧꯅꯥꯔꯤꯒꯦ ꯅꯣꯏꯕꯨ
ꯅꯣꯏ ꯍꯩ ꯍꯩꯔꯥꯒ ꯀꯨꯝꯕ ꯂꯩꯕ꯭ꯔꯣ
ꯂꯩꯇꯦꯗ ꯍꯩꯅꯧ ꯂꯩ
ꯑꯣ ꯃꯨꯜꯂꯕꯣ
ꯎꯝ ꯑꯁ ꯎꯝ ꯄꯥꯝꯕꯤ ꯑꯃꯗꯤ ꯂꯣꯏꯁꯤꯜꯂꯦ
ꯎꯝ ꯑꯩꯈꯣꯏꯒꯤꯗꯤ ꯃꯨꯟꯕ ꯍꯧꯗ꯭ꯔꯤꯅꯦ
ꯑꯃꯗꯨꯗꯤ ꯋꯥꯠꯂꯤꯗ
ꯎꯝ ꯈꯣꯏꯁꯨ ꯊꯦꯡꯕꯀꯣ
ꯎꯝ
ꯍꯥꯎꯗꯤ ꯍꯥꯎꯕ ꯃꯆꯥꯅꯤꯗ ꯃꯆꯥ ꯃꯆꯥ ꯎꯝ
ꯑꯩꯁ ꯇꯧꯐꯝꯁꯨ ꯈꯪꯗꯦ ꯀꯣꯏꯕꯁꯨ ꯆꯠꯅꯤꯡꯉꯤ ꯆꯠ ꯈꯣꯏ ꯑꯥ ꯆꯠꯅꯤꯡꯕ ꯆꯠꯅꯤꯡꯕꯒꯤ ꯃꯇꯝꯁꯤꯒ ꯇꯜꯂꯤꯗ
ꯈꯨꯟꯗ ꯂꯩꯔꯤꯁꯦ ꯑꯁ ꯌꯥꯗ꯭ꯔꯦꯅꯦ
ꯎꯝ
ꯆꯥꯔꯒ ꯊꯛꯂꯒ ꯂꯩꯔꯝꯅꯤꯅ ꯃꯊꯥ ꯌꯥꯝ ꯁꯥꯥꯔꯦ
ꯗꯨꯅꯩ ꯂꯧ ꯆꯠꯀꯦ ꯍꯥꯏꯕ꯭ꯔꯣ
ꯍꯌꯦꯡ ꯂꯧ ꯆꯠꯀꯅꯤ ꯈꯪꯗꯦ ꯃꯨꯛ ꯈꯨꯏ
ꯐꯥꯔꯝ ꯉꯥꯛ ꯆꯠꯀꯗ꯭ꯔꯥ ꯈꯪꯗꯦ
ꯑꯥ ꯂꯧ ꯈꯣꯏꯔꯗꯤ ꯅꯣꯏꯁꯨ ꯌꯥꯎꯗꯧ ꯃꯥꯜꯂꯦꯅ ꯃꯥꯄꯨꯁꯨ ꯌꯥꯎꯗ꯭ꯔꯗꯤ ꯎꯄꯨꯁꯨ ꯌꯥꯎꯒꯗꯧ ꯃꯥꯜꯂꯦꯕ ꯌꯦꯡꯁꯤꯟꯅꯕ
ꯑꯁ ꯃꯄꯨꯗꯤ ꯑꯩꯈꯣꯏꯅꯤ ꯀꯩꯅꯣ ꯑꯩꯈꯣꯏꯗ ꯂꯣꯏ ꯁꯤꯟꯅꯔ
ꯅꯪ ꯈꯣꯏꯒꯗ꯭ꯔꯣ ꯅꯪ ꯅꯪ ꯑꯣꯏꯅ ꯈꯣꯏꯒꯗ꯭ꯔꯣ
ꯅꯠꯇꯦꯍꯦ
ꯀꯅꯥ
ꯈꯪꯗꯦ ꯀꯅꯥꯗ ꯍꯥꯏꯕꯤꯖꯔꯣ ꯈꯪꯗꯦ ꯑꯛ ꯑꯈꯣꯏ ꯑꯗꯨꯗꯗꯤ ꯂꯧ ꯂꯣꯏ ꯂꯣꯏꯅꯔꯤꯅꯦ
ꯎꯝ ꯑꯣꯏꯔꯝꯒꯅꯤ ꯑꯗꯨꯗꯗꯤ ꯏꯁꯤꯡꯁꯨ ꯃꯔꯥꯡ ꯀꯥꯏꯟ ꯐꯪꯕꯅꯤꯅ
ꯑꯣ ꯁꯤꯅꯤ ꯁꯁꯤ ꯑꯥ ꯃꯅꯨꯡꯒꯤꯁꯨ ꯂꯣꯏ ꯂꯣꯏꯅꯔꯦ ꯃꯌꯥꯏ ꯈꯇꯪ ꯉꯥꯏꯔꯦꯅꯦ
ꯐꯥꯎꯕꯥꯎ ꯍꯨꯟꯕ ꯂꯣꯏꯈ꯭ꯔꯝꯅꯦ
ꯆꯤꯡ ꯆꯤꯡꯗꯗꯤ ꯆꯤꯡꯗꯖꯨ ꯂꯣꯏ ꯂꯣꯏꯅꯈ꯭ꯔꯦꯗ ꯑꯥ ꯀꯩ ꯍꯥꯏꯁꯤꯔꯦ ꯃꯣꯏꯗꯤ ꯂꯤꯡ ꯂꯤꯡꯕ ꯍꯥꯏꯕꯗꯨꯔ ꯑꯗꯨ ꯇꯧꯔꯦꯕ
ꯂꯣꯏꯔꯝꯃꯅꯤ
ꯎꯝ
ꯑꯁ ꯁꯤꯡꯗꯤꯅꯦ ꯑꯩꯈꯣꯏꯁꯨ ꯏꯁꯤꯡ ꯂꯩ ꯁꯤꯗ ꯁꯤꯁ ꯁꯤꯡ ꯅꯩꯗꯤ ꯂꯣꯏꯅ ꯉꯥꯡꯉꯅꯤ ꯊꯥ ꯀꯩꯅꯣꯗꯒꯤ ꯂꯣꯏꯁꯤꯜꯂꯅꯤꯗ
ꯎꯝ
ꯏꯁꯤꯡ ꯂꯩꯇꯕꯅ ꯃꯊꯥ ꯂꯣꯏ ꯁꯥꯕꯅꯦ
ꯌꯥꯗ꯭ꯔꯦꯅꯦ ꯑꯩꯈꯣꯏ ꯈꯨꯟꯒꯤꯁꯦ ꯌꯥꯗ꯭ꯔꯦ ꯏꯁꯤꯡ ꯂꯩꯇꯝꯅꯤꯅ ꯑꯩꯈꯣꯏꯒꯤ ꯉꯛ ꯑꯩꯈꯣꯏꯒꯤꯕꯥꯎ ꯏꯁꯤꯡ ꯌꯥꯝ ꯌꯥꯝꯃꯤ ꯍꯥꯏꯇꯥꯔꯦꯗꯅ ꯀꯩ ꯇꯧꯕ ꯏꯁꯤꯡ ꯅꯨꯡꯉꯥꯏꯕ ꯃꯐꯝꯅꯦꯕ ꯑꯩꯈꯣꯏꯒꯤꯗꯣ ꯍꯧꯖꯤꯛꯇꯤ ꯏꯁꯤꯡ ꯂꯩꯇ꯭ꯔꯦꯕ ꯅꯣꯏ ꯈꯣꯡꯒꯤꯗꯤ ꯏꯌꯥꯝꯕꯗꯤ ꯂꯣꯏꯅꯔꯝꯅꯤꯅ
ꯂꯣꯏꯅꯔꯕꯣꯅꯦ ꯂꯧꯒꯗꯣ ꯅꯣꯏ ꯈꯨꯟꯒꯤꯗꯤ
ꯑꯁ ꯁꯄꯣꯜ ꯂꯩꯕꯤꯌꯣ ꯍꯥꯏꯅꯦ
ꯍꯥ ꯍꯥ
ꯀꯃꯥꯏ ꯇꯧꯗꯣꯔ ꯈꯪꯗꯦ
ꯍꯥ
ꯑꯁ ꯂꯣꯢꯔꯦꯍꯦ
ꯌꯥꯏꯌꯦ ꯅꯦ
ꯌꯥꯔ ꯌꯥꯗꯖꯅꯨ
ꯌꯥꯗꯦꯅꯦ ꯑꯗꯨ ꯒꯨꯝꯕꯗꯨ
ꯕꯦꯔꯥꯥꯗ ꯇꯥꯟ ꯇꯥꯟꯅꯔꯒ ꯂꯥꯛꯂꯕ꯭ꯔꯣ
ꯆꯦꯜꯂꯨ ꯆꯦꯜꯂꯨ ꯀꯟꯅ ꯆꯦꯜꯂꯨ
ꯆꯦꯂꯤꯅꯦ ꯆꯦꯂꯤꯅꯦ ꯆꯠꯈ꯭ꯔꯦ
ꯐꯖꯅ ꯁꯅꯥꯔ ꯀꯥꯟꯁꯤꯗ ꯇꯥꯒꯦꯅ ꯂꯥꯛꯄ꯭ꯔꯥ ꯈꯪꯗꯦꯅꯦ
ꯀꯔꯟꯗꯣ ꯈꯪꯗꯕꯩꯅꯤ ꯄꯒ ꯆꯃ ꯆꯄꯣꯠ ꯂꯩꯕꯤꯌꯣ ꯍꯥꯏ ꯍꯥꯎ ꯂꯩꯇꯦ ꯍꯣꯔꯦꯟ ꯃꯦꯗꯤ ꯄꯩꯁꯥꯐꯥꯎ ꯂꯩꯇ꯭ꯔꯦ ꯀꯥꯟꯖꯤꯗ
ꯍꯥ ꯑꯗꯨꯅꯦ
ꯑꯁ ꯁꯤꯝꯗꯥꯏ ꯈꯨꯝ ꯀꯩꯅꯣꯗ ꯆꯠꯂꯦ ꯍꯜꯂꯛꯑꯒ ꯃꯤꯃꯤ ꯈꯔ ꯑꯅꯤ ꯂꯩꯔꯦ ꯇꯔꯥꯒꯤ ꯑꯗꯨꯒ ꯁꯤꯡꯖꯨ ꯆꯥꯔꯦ
ꯎꯝ ꯉꯁꯤꯗꯤ ꯁꯥꯕ꯭ꯔꯣ ꯁꯥꯗꯕ ꯃꯥꯜꯂꯦꯀꯣ ꯑꯩꯗꯤ ꯉꯁꯥꯏ ꯇꯨꯝꯕꯅꯤꯅ ꯈꯪꯗꯕ ꯀꯌꯥ ꯁꯥꯗꯕ ꯃꯥꯜꯂꯦꯗ ꯑꯩꯗꯤ ꯂꯩꯕꯥꯛꯇ ꯑꯣꯏꯅ ꯑꯗꯨꯝ ꯐꯛ ꯄꯨꯊꯣꯛꯑꯒ ꯑꯗꯨꯝ ꯇꯨꯝꯃꯦ
ꯅꯪ ꯅꯪꯕꯨ ꯉꯁꯥꯏ ꯀꯧꯁꯤꯔꯥ ꯈꯜꯂꯤꯕꯅꯤ ꯅꯪ ꯑꯃꯨꯛ ꯇꯨꯝꯃꯒ ꯂꯩꯔꯝꯅꯤ ꯀꯧꯗꯕꯅꯤ
ꯁ ꯑꯩ ꯍꯟꯗꯛ ꯃꯔꯛꯁꯦ ꯃꯄꯥꯟ ꯊꯣꯛꯇ꯭ꯔꯦꯅꯦ